ꯑꯥ ꯈꯨꯔꯨꯝꯖꯔꯤ
ꯈꯨꯔꯨꯝꯖꯔꯤ ꯀꯪꯂꯩꯄꯥꯛ
ꯀꯩꯅꯣꯝ ꯍꯥꯏꯒꯦ ꯋꯥ ꯌꯥꯝ ꯉꯥꯡꯉꯣ ꯑꯩꯈꯣꯏ ꯅꯥꯎꯄꯥ ꯋꯥ ꯌꯥꯝ ꯉꯥꯡꯕꯒꯤ ꯂꯨꯄꯥ ꯆꯧꯉꯥꯒ ꯐꯪꯉꯦ
ꯀꯩꯅꯣ ꯀꯩ ꯀꯩ ꯉꯥꯡꯗꯣꯏꯅꯣ ꯅꯣꯡꯃꯅꯦ ꯑꯩꯅꯅꯦ ꯂꯝꯕꯤ ꯆꯠꯄꯗ ꯈꯪꯕ꯭ꯔꯥ ꯍꯨꯏꯁꯦ ꯇꯥꯟꯅꯔꯛꯇꯕ ꯋꯥꯅꯤ
ꯍꯣꯏ ꯑꯃꯨꯛꯀ ꯂꯩ ꯉꯥꯡꯉꯨ ꯍꯥꯏꯗꯤ ꯃꯥ ꯀꯩ ꯉꯥꯏꯉꯤꯅꯣꯗꯦ ꯑꯩꯗꯤ ꯂꯨꯄꯥ ꯆꯍꯨꯝꯈꯛꯅꯦꯕ ꯐꯪꯉꯤ
ꯀꯩꯅꯣ ꯌꯥꯝ ꯐꯪꯏꯁꯦ ꯑꯗꯨ ꯈꯪꯕ꯭ꯔꯥꯅꯣ ꯀꯣ ꯎꯝ ꯏꯁꯤꯡ ꯏꯁꯤꯡ
ꯉꯥꯏꯈꯣ ꯁꯦꯡꯅ ꯉꯥꯡꯉꯣꯕ ꯑꯗꯨꯒ ꯋꯥ ꯉꯥꯡꯕꯝꯗ ꯐꯖꯟꯅ ꯇꯥꯍꯜꯂꯣꯀꯣ ꯌꯥꯏꯔꯦ ꯁꯦꯡꯉꯦ ꯁꯦꯡꯉꯦ ꯉꯥꯡꯉꯣ ꯎꯝ
ꯈꯪꯕ꯭ꯔꯥ ꯅꯣꯡꯃꯁꯦ ꯐꯖꯅ ꯑꯗꯨꯃꯥꯏꯅ ꯍꯥꯏꯒꯗꯕ꯭ꯔꯕ
ꯌꯥꯏꯌꯦ ꯍꯥꯏꯌꯨ ꯍꯥꯏꯌꯨ ꯇꯞꯅ ꯑꯗꯨꯃꯥꯏꯅ ꯇꯞꯅ ꯁꯦꯡꯅ ꯍꯥꯏꯗꯤ ꯑꯥ ꯐꯖꯟꯅ ꯃꯣꯏꯗꯨ ꯁꯨꯃꯥꯏꯅ ꯇꯥꯁꯤꯜꯂꯒ ꯑꯩꯈꯣꯏꯅ ꯉꯥꯡꯕꯒꯤ ꯃꯇꯨꯡ ꯏꯟꯅ ꯇꯧꯗꯣꯏꯅꯦꯕ
ꯑꯣ ꯑꯗꯨꯕꯨꯔꯣ ꯑꯩꯈꯣꯏꯁꯦ ꯎꯝ ꯂꯥꯡꯒꯣꯜꯗ ꯂꯩꯕꯅꯦꯕꯀꯣ ꯂꯥꯡꯒꯣꯜꯒꯤ ꯀꯦꯝ ꯚꯤꯂꯦꯖꯇ ꯂꯩꯌꯦ ꯑꯗꯨꯗꯨꯒ ꯎꯝ ꯅꯣꯡꯃꯁꯦ ꯏꯁꯤꯡ ꯂꯩꯇꯕꯒꯤ ꯃꯣꯏ ꯍꯦꯟꯄꯝ ꯑꯃꯥ ꯂꯩꯌꯦ ꯑꯗꯨꯗ ꯑꯩꯈꯣꯏꯁꯦ ꯏꯁꯤꯡ ꯁꯣꯛꯀꯦꯅ ꯊꯣꯔꯛꯄ ꯑꯗꯨꯗꯨꯒ ꯏꯁꯤꯡ ꯁꯣꯛꯀꯦ ꯍꯥꯏꯅ ꯊꯣꯔꯛꯄ ꯃꯇꯝꯁꯤꯗ ꯃꯊꯛꯇꯒꯤ ꯎꯝ ꯁꯒꯣꯜꯁꯦ ꯃꯔꯤ ꯃꯉꯥꯁꯦ ꯂꯥꯛꯄ ꯑꯗꯨꯗꯩꯗꯤ ꯃꯥꯁꯦ ꯈꯔ ꯈꯔ ꯆꯦꯜꯂꯛꯄ ꯄꯋꯥꯅꯤꯗ ꯑꯗꯨꯗꯩꯗꯤ ꯑꯩꯈꯣꯏ ꯆꯤꯆꯦꯁꯤꯅ ꯀꯩꯁꯨ ꯇꯧꯔꯣꯏ ꯑꯗꯨꯗ ꯃꯥꯗꯣ ꯑꯩꯒꯁꯦ ꯀꯧꯔꯝꯗꯕꯤꯗ
ꯍꯥꯏ ꯆꯦꯟꯈ꯭ꯔꯦ ꯍꯥꯏꯁꯦ ꯃꯥꯁꯨ ꯃꯥꯡꯉꯅꯤ ꯀꯥꯏꯅ ꯈꯟꯕ꯭ꯔꯥ ꯈꯪꯗꯦ ꯑꯈꯣꯢꯒꯖꯦ ꯁꯨꯡꯎ ꯎꯗ ꯍꯥꯏꯕꯣ ꯑꯩꯅ ꯁꯤ ꯑꯗꯨꯃꯥꯏꯅ ꯆꯦꯟꯒ꯭ꯔꯦ ꯑꯗꯨꯃꯥꯏ ꯇꯦꯟꯈ꯭ꯔꯦ ꯑꯗꯨꯃꯥꯏꯅ ꯆꯦꯟꯈ꯭ꯔꯦ ꯍꯥꯏꯕꯀꯣ ꯑꯗꯨꯃꯥꯏꯅ ꯆꯦꯜꯂꯒ ꯃꯥꯖꯦ ꯃꯈꯣꯏꯁꯦ ꯎꯝ ꯀꯧꯕꯗ ꯅꯨꯄꯤꯗꯣ ꯃꯥ ꯃꯊꯟꯇ ꯆꯦꯟꯈ꯭ꯔꯦ ꯑꯗꯨꯒ ꯑꯩꯁꯨ ꯀꯩꯒꯤꯅꯣ ꯉꯥꯏꯈꯣ ꯉꯥꯏꯈꯣ ꯍꯥꯏꯔꯒ ꯑꯩꯁꯨ ꯄꯥꯈꯠꯇꯅ ꯃꯥ ꯆꯦꯟꯕꯖꯦ ꯎꯔꯒ ꯑꯩꯁꯨ ꯄꯥꯈꯠꯄꯒꯤ ꯀꯣꯢꯆꯦꯟ ꯆꯦꯜꯂꯦ ꯆꯦꯜꯂꯦ ꯑꯗꯨꯒ ꯌꯨꯝ ꯌꯧꯔꯝꯗꯥꯢꯖꯤꯗ ꯎꯝ ꯁꯤꯗꯤ ꯌꯨꯝ ꯌꯧꯗꯣꯔꯦ ꯃꯥ ꯇꯥꯟꯅꯔꯛꯄ꯭ꯔꯥ ꯌꯦꯡꯖꯦ ꯍꯥꯢꯔꯒ ꯑꯝꯇꯁꯨ ꯇꯥꯟꯅꯁꯨ ꯇꯥꯟꯅꯗꯦ ꯎꯝ ꯊꯣꯔꯦꯛ ꯗꯨꯗꯗꯤ ꯂꯩꯔꯝꯗ꯭ꯔꯦ ꯍꯥꯏꯁꯦ ꯑꯩꯈꯣꯏ ꯆꯤꯆꯦꯁꯦ ꯑꯩꯅ ꯅꯪ ꯁꯤꯗꯤ ꯂꯥꯟ ꯂꯥꯛꯑꯁꯨ ꯀꯔꯤ ꯂꯥꯛꯑꯁꯨ ꯑꯩꯈꯣꯏꯗ ꯍꯥꯏ ꯇꯥꯛ ꯅꯨꯄꯤꯗꯣ ꯆꯦꯟꯈꯤꯗꯧ ꯃꯥꯜꯂꯦ ꯀꯥꯢꯅ ꯍꯥꯏꯅꯔꯒ ꯅꯣꯛꯑꯦꯌꯦꯣ ꯑꯗꯨꯗꯨꯒ ꯏꯁꯤꯡ ꯁꯣꯛꯑꯦ ꯁꯣꯛꯑꯒ ꯍꯦꯟꯄꯝꯗꯣ ꯑꯁ ꯒꯣꯍꯥ ꯍꯥꯏꯗꯣꯏꯔꯣ ꯈꯪꯗ꯭ꯔꯦꯗ ꯑꯩꯁꯨ ꯑꯃꯗꯣ ꯇꯞꯈ꯭ꯔꯦ ꯑꯃꯨꯛ ꯌꯥꯝ ꯇꯞꯆꯅꯤꯡꯕꯗꯣ ꯑꯗꯨꯗꯣ ꯑꯗꯨꯗꯨꯒꯤ ꯇꯞꯈ꯭ꯔꯦ ꯑꯃꯨꯛ ꯇꯞꯈꯤꯕꯒꯤ ꯑꯩꯖꯦ ꯑꯃꯨꯛ ꯑꯁ ꯍꯥꯏꯔꯦ ꯑꯗꯩꯗꯤ ꯑꯁ ꯍꯥꯏꯔꯕꯅꯤꯅ ꯅꯪꯅ ꯀꯩꯗꯧꯔꯤꯒꯦ ꯑꯃꯨ ꯍꯥꯏꯔꯦ ꯑꯗꯩꯗꯤ ꯑꯩꯅ ꯆꯥꯛ ꯂꯥꯝꯕ꯭ꯔꯥ ꯍꯪꯉꯦ ꯂꯥꯝꯗꯦꯗ ꯍꯥꯏ
ꯎꯝ ꯂꯥꯝꯗꯦ ꯑꯩꯁꯨ ꯑꯩꯁꯨ ꯂꯥꯝꯗ꯭ꯔꯤ ꯀꯩꯅꯣꯝꯗꯤ ꯆꯥꯅꯤꯡꯉꯤ
ꯀꯩ ꯀꯩꯗꯧꯔꯤꯅꯣ ꯅꯪ ꯉꯁꯤ
ꯑꯩ ꯑꯩꯈꯣꯏ ꯑꯕꯣꯛ ꯁꯦꯟꯅꯔꯤ ꯍꯧꯖꯤꯛ ꯀꯩꯅꯣꯝ ꯄꯤꯖꯒꯦ ꯇꯧꯔꯤ
ꯄꯤꯖꯕꯤꯌꯨ ꯃꯌꯥꯝ ꯃꯌꯥꯝ ꯄꯤꯖꯕꯤꯌꯨ ꯅꯪꯁꯨ ꯃꯌꯥꯝ ꯆꯥꯕꯤꯌꯨ ꯅꯣꯏꯅꯕ
ꯍꯣꯏ ꯃꯌꯥꯝ ꯆꯥꯕꯤ ꯒꯦ
ꯑꯩꯗꯤ ꯈꯤꯖꯤꯛꯇꯪ ꯂꯣꯛ ꯊꯨꯡꯕꯗ ꯃꯤꯠꯀꯁꯤꯦ ꯀꯨꯠꯇꯅ ꯇꯧꯔꯤꯖꯦ ꯌꯦꯡꯉꯣ
ꯑꯩꯁꯨ ꯑꯩ ꯆꯥꯛ ꯌꯥꯝ ꯆꯥꯖꯗꯦ ꯍꯥꯏꯕ
ꯅꯨꯐꯤꯁꯦ ꯆꯦꯟꯕꯗ ꯆꯦꯟꯕꯗ
ꯍꯣꯏ ꯑꯩꯩꯅ ꯑꯩ ꯅꯥꯊꯣꯟꯖꯦ ꯌꯥꯗ꯭ꯔꯦ ꯑꯗꯒꯤ ꯀꯩꯅꯣꯁꯨ ꯇꯧꯋꯦ ꯀꯣꯛꯁꯨ ꯆꯤꯛꯄꯗ ꯆꯤꯛꯄꯗꯣ ꯑꯗꯨꯗꯣ ꯑꯩꯁꯨ ꯀꯣꯛ ꯑꯗꯨꯝ ꯊꯣꯛꯎꯏꯅꯦ
ꯎꯝ ꯑꯩꯁꯨ ꯑꯩ ꯐꯔꯛ ꯇꯥꯕꯩꯅꯦ ꯐꯔꯛ ꯌꯥꯝ ꯇꯥꯏꯌꯦ
ꯑꯩꯅ ꯑꯉꯥꯡ ꯑꯅꯤ ꯗꯩꯅꯦ ꯍꯥꯏꯕꯗꯣ ꯁꯤꯛꯀꯤꯝꯒꯤꯗꯣ ꯈꯪꯕ꯭ꯔ ꯑꯅꯤꯒ ꯑꯃ ꯑꯣꯏꯌꯦꯕ ꯀꯥꯗꯣ ꯑꯗꯨ ꯐꯣꯟ
ꯑꯩꯈꯣꯏ ꯏꯕꯥꯅꯤꯅ ꯆꯪꯉꯒ ꯊꯤꯕ ꯀꯥꯗꯨ ꯅꯠꯇꯕ꯭ꯔꯥ
ꯀꯔꯝꯕ
ꯍꯥꯏꯗꯤ ꯀꯔꯤꯅꯣ ꯇ꯭ꯋꯤꯟꯁ ꯑꯃ ꯂꯩꯕꯗꯣ
ꯎꯝ ꯑꯗꯨ ꯑꯣꯏꯗꯣꯏꯅꯤꯀꯣ
ꯎꯝ ꯑꯗꯨꯗꯨꯣ ꯐꯥꯏꯕꯣꯛ ꯍꯥꯏꯌꯣ
ꯑꯣ ꯑꯁ ꯑꯁ ꯑꯩꯅ ꯍꯥꯏꯗ꯭ꯔꯥ ꯑꯗꯨꯒꯨꯝꯕꯗꯨ ꯌꯥꯎꯗ꯭ꯔꯗꯤ ꯗꯤ ꯋꯥ ꯉꯥꯡꯕ ꯌꯥꯗꯦꯅ ꯑꯩꯅ ꯍꯥꯏꯗꯣ ꯑꯗꯨꯒꯨꯝꯕꯗꯨꯅ ꯑꯩꯅ ꯍꯥꯏꯁꯦ
ꯑꯗꯨꯗꯣ ꯍꯧꯖꯤꯛ ꯐꯣꯟ ꯄꯥꯏꯔꯛꯇꯦ ꯃꯥ ꯍꯥꯏꯖꯤꯛ ꯐꯥꯎꯕ
ꯅꯝꯕꯔꯗꯤ ꯂꯩꯔꯕ ꯑꯗꯨꯗꯤ ꯃꯦꯁꯦꯁ ꯊꯥꯖꯤꯜꯂꯣ
ꯅꯝꯕꯔ ꯂꯩꯇꯦꯌꯦ ꯑꯗꯨ ꯑꯔꯖꯗ ꯃꯥ ꯍꯧꯒꯠꯂꯛꯀꯥꯟꯗ ꯌꯦꯡꯍꯜꯂꯒꯦ
ꯀꯩꯅꯣ ꯍꯧꯖꯤꯛꯐꯥꯎ ꯍꯧꯒꯠꯂꯝꯃꯅꯤꯌꯦ
ꯈꯪꯗꯦ ꯀꯩꯅꯣ ꯇꯧꯔꯣ ꯅꯪꯅ ꯉꯥꯡꯉꯣ ꯑꯗꯨꯝ
ꯑꯁ ꯑꯩ ꯎꯝ ꯉꯥꯡꯒꯦ ꯑꯗꯣ ꯀꯩꯒꯤꯅꯣ ꯑꯩ ꯉꯁꯥꯏ ꯄꯨꯡ ꯅꯥꯏꯟꯗ ꯀꯣꯜ ꯇꯧꯔꯒ ꯑꯁ ꯑꯩ ꯉꯁꯥꯏ ꯄꯨꯡ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯄꯨꯡ ꯃꯥ ꯑꯩ ꯉꯁꯥꯏ ꯃꯉꯣꯟꯗ ꯇꯧꯕꯅꯦꯕ ꯑꯗꯨ ꯑꯃꯨꯛ ꯇꯧꯔ ꯀꯣ ꯇꯧꯔꯛꯀꯦꯀꯣ ꯍꯥꯕ꯭ꯔꯥ ꯍꯥꯏꯕ꯭ꯔꯥ ꯍꯥꯏꯗꯤ ꯑꯩꯅ ꯇꯧꯔꯛꯑꯝꯕꯅꯤꯅ ꯑꯃꯨꯛ ꯇꯧꯔꯛꯄꯁꯨ ꯌꯥꯏꯗꯅ
ꯎꯝ
ꯇꯜꯂꯕ꯭ꯔꯥ ꯀꯣ ꯀꯃꯥꯏꯅ ꯇꯧꯗꯣꯏꯅꯣ
ꯐꯩꯗꯅ
ꯎꯝ
ꯑꯗꯨ ꯍꯧꯖꯤꯛꯐꯥꯎꯇ ꯍꯧꯖꯤꯛ ꯑꯩꯈꯣꯏꯗꯨꯕꯨꯗꯤ ꯑꯩꯅ ꯉꯍꯥꯟꯗꯩ ꯀ ꯔꯤꯛꯁꯥꯗꯣ ꯃꯥ ꯄꯥꯎ ꯐꯥꯎꯔꯗꯤ ꯇꯧꯒꯦ ꯈꯟꯕꯅꯦꯕ
ꯎꯝ
ꯇꯧꯔꯛꯇꯕꯩꯅꯦꯕ ꯐꯥꯏ ꯍꯥꯏꯕꯗꯤ ꯂꯤꯕꯤꯌꯨ ꯅꯪ ꯋꯥꯔꯤ
ꯑꯩꯒꯤ ꯋꯥꯔꯤꯁꯦ ꯅꯪ ꯅꯪ ꯅꯨꯄꯥꯗꯨꯣ ꯀꯩꯀꯩ ꯋꯥꯔꯤ ꯂꯤꯕꯩꯅꯣ ꯆꯥꯝꯉꯥꯒ ꯐꯪꯉꯤ ꯗꯨꯅ
ꯀꯩ ꯀꯩ ꯋꯥꯔꯤꯅꯣ ꯈꯡꯗꯦ ꯋꯥꯔꯤ ꯌꯥꯝ ꯂꯩꯌꯦ ꯑꯩꯅ ꯀꯔꯤ ꯋꯥꯔꯤ ꯁꯥꯟꯅꯩꯅꯣ ꯍꯥꯏꯔ ꯈꯪꯗꯦ ꯅꯣꯛꯅꯤꯡꯖꯥꯅꯤ ꯑꯩꯈꯣꯏꯅꯥꯎꯄꯥ ꯋꯥꯔꯤ ꯁꯥꯟꯅꯕꯗꯣ ꯃꯥꯅ ꯍꯥꯏꯅꯦ ꯃꯥꯖꯦ ꯆꯨꯔꯆꯥꯟꯄꯨꯔ ꯆꯠꯂꯦꯋꯦ ꯑꯗꯨꯗꯨꯒ ꯑꯁ ꯄꯨꯨꯡꯁꯥ ꯁꯥꯒꯠꯂꯤꯅꯦ ꯍꯥꯏꯕ ꯈꯨꯗꯛꯇ
ꯑꯁ
ꯊꯒꯠꯂꯣ ꯅꯪꯖꯨ
ꯑꯁ ꯑꯩ ꯑꯩ ꯑꯩꯗꯤ ꯁꯥꯒꯠꯅꯕ ꯂꯩꯇꯦ ꯍꯥꯏꯕ ꯍꯥꯏꯗꯤ ꯅꯣꯏ ꯃꯌꯥꯝ ꯄꯨꯟꯅ ꯂꯩꯃꯤꯟꯅꯔꯀꯥꯟꯗ ꯋꯥ ꯂꯩꯕ ꯋꯥꯅꯦ ꯈꯪꯗꯦ ꯑꯁ ꯄꯩꯁꯥꯒꯤ ꯅꯠꯇ꯭ꯔꯀꯥꯟꯗ ꯋꯥꯔꯤ ꯂꯩꯕ ꯕꯥꯏ ꯋꯥꯅꯦ ꯍꯧꯖꯤꯛ ꯍꯥꯏꯌꯣ ꯑꯗꯨꯃꯥꯏꯅ ꯇꯧꯔꯣ ꯈꯨꯗꯛꯇ ꯍꯥꯏ ꯊꯣꯛꯄꯗꯗꯤ ꯋꯥꯔꯤꯁꯦ ꯊꯣꯛꯇꯦ ꯍꯥꯏꯕ ꯀꯩꯣ ꯍꯥꯏꯗꯤ
ꯉꯥꯡꯒꯟꯗꯕ ꯃꯤꯅꯦꯕꯀꯣ ꯋꯥ ꯉꯥꯡꯒꯟꯗꯕ ꯃꯤꯅꯦ ꯑꯗꯨꯒ ꯍꯧꯖꯤꯛꯇꯤ ꯋꯥꯗꯣ ꯋꯥ ꯇꯝꯗ ꯌꯥꯗꯅꯤꯅ ꯂꯣꯏꯅꯪ ꯉꯥꯡꯉꯦ ꯍꯥꯏꯕ ꯑꯗꯨꯃꯥꯏꯅ ꯈꯪꯗꯦ ꯅꯪꯁꯨ ꯅꯪꯒꯤ ꯄꯨꯟꯁꯤ ꯇꯝꯒꯦꯔꯥ ꯅꯪꯒꯤ ꯍꯔꯥꯎꯕꯩ ꯇꯝꯒꯦꯔꯥ ꯅꯪꯁꯤ ꯆꯥꯛ ꯆꯥꯕ ꯇꯝꯒꯦꯔꯥ
ꯎꯝ ꯑꯩꯁꯦ ꯄꯩꯁꯥ ꯇꯥꯅꯤꯡꯉꯦ ꯄꯩꯁꯥ ꯇꯥꯟꯐꯝ ꯂꯩꯇꯦ ꯑꯗꯨꯗꯨꯅ ꯃꯤ ꯃꯌꯥꯝꯁꯤꯅ ꯑꯁꯤ ꯅꯝꯕꯔꯗ ꯌꯦꯡꯉꯣ ꯑꯁꯤ ꯅꯝꯕꯔꯗ ꯌꯦꯡꯉꯣ ꯑꯁ ꯑꯃꯨꯛ ꯍꯥꯏꯈ꯭ꯔꯦ ꯑꯁꯤꯒꯤꯗ ꯌꯦꯡꯉꯣ ꯑꯁꯤꯒꯤꯗ ꯌꯦꯡꯉꯣꯅ ꯑꯃꯨꯛ ꯍꯥꯏꯔꯑꯦ ꯃꯁꯤꯡꯗꯣ ꯎꯝ ꯑꯗꯨꯗꯨ ꯊꯥꯔꯛꯑꯦ ꯑꯗꯣ ꯇꯧꯅꯤ ꯇꯧꯗꯣꯏꯅꯣ ꯑꯩ ꯈꯪꯗꯣꯏꯅꯣ
ꯑꯩꯁꯨ ꯇꯧꯅꯤꯡꯉꯤꯅꯦ ꯍꯟꯗꯛꯇꯤ ꯃꯈꯟ ꯃꯈꯜ
ꯇꯧꯔꯨꯁꯤꯔꯥ ꯑꯃ ꯊꯤꯔꯛꯑꯣ ꯑꯗꯨꯅ
ꯑꯗꯨ ꯍꯧꯖꯤꯛꯇꯤ ꯁꯤꯒꯤ ꯐꯪꯉꯦꯅ ꯑꯗꯣ ꯀꯩꯀꯩꯅꯣ ꯊꯤꯕꯥꯁꯦ
ꯏꯁꯤꯡ ꯍꯟꯕꯝ ꯑꯣꯏꯒꯦꯔꯥ
ꯍꯁ
ꯆꯥꯛ ꯆꯥꯛ ꯃꯥ ꯆꯥꯛ ꯀꯩꯀꯥ ꯊꯣꯡꯐꯝ ꯑꯣꯏꯒꯦꯔꯥ ꯎꯝ ꯆꯥ ꯊꯛꯄꯒꯤ ꯃꯐꯝꯗ ꯑꯣꯏꯒꯦꯔꯥ ꯈꯪꯗꯦ ꯑꯦꯅꯤ ꯑꯗꯨꯝ ꯄꯤꯊꯣꯛ ꯄꯤꯁꯤꯟ ꯇꯧꯅꯕ ꯃꯤ ꯑꯣꯏꯒꯦꯔꯥ ꯈꯪꯗꯦꯅ ꯑꯉꯥꯡ ꯂꯧꯕꯤꯕ ꯑꯣꯏꯒꯦꯔꯥ ꯌꯨꯝ ꯁꯦꯡꯕ ꯑꯣꯏꯒꯦꯔꯥ ꯑꯃ ꯊꯤꯌꯨꯅꯦ
ꯑꯩꯗꯤ ꯏꯌꯥꯗ ꯌꯥꯏ ꯍꯥꯏꯗꯤꯅꯦ ꯑꯩ ꯅꯍꯥꯟ ꯇꯥꯜꯂꯛꯄ ꯄꯩꯁꯥꯗꯨꯗꯤ ꯑꯩꯅ ꯍꯥꯏꯗꯨꯅꯦ ꯑꯃ ꯂꯧ ꯈꯣꯡꯗ ꯇꯣꯡꯅꯕꯗꯣ ꯂꯩꯊꯣꯛꯈ꯭ꯔꯦ
ꯎꯝ ꯃꯥꯅꯤ ꯌꯥꯝꯗꯦ
ꯂꯤꯁꯤꯡ ꯑꯃꯒ ꯆꯅꯤ ꯆꯍꯨꯝ ꯈꯇꯔꯥ ꯑꯣꯏꯔꯝꯅꯤ ꯑꯩꯅ ꯐꯪꯕꯗꯨ
ꯎꯝ ꯅꯣꯡ ꯐꯥꯗꯣꯛ ꯅꯣꯡꯃꯒꯤ ꯆꯠꯄꯅꯦ ꯅꯠꯇ꯭ꯔꯥ
ꯎꯝ ꯑꯗꯨ ꯑꯣꯏꯔꯁꯨ ꯑꯗꯨ ꯇꯧꯕꯒꯤ ꯑꯩꯁꯦ ꯈꯣꯡ ꯇꯣꯡꯐꯝꯗꯤ ꯑꯃ ꯂꯩꯔꯦꯗꯅ
ꯅꯪ ꯈꯣꯡꯎꯞ ꯀꯃꯥꯏ ꯂꯩ ꯍꯥꯏꯔꯛꯑꯣ
ꯑꯁ ꯑꯩ ꯑꯗꯨ ꯋꯥꯔꯤꯗꯨ ꯂꯤꯒꯦ ꯑꯁꯦꯡꯕꯒꯤ ꯑꯗꯨꯗꯣ ꯈꯪꯕ꯭ꯔꯥ ꯑꯃꯗꯨꯅꯦꯕ ꯑꯝ ꯑꯩꯅ ꯄꯟꯖꯥꯕꯇ ꯑꯁ ꯑꯩꯈꯣꯏ ꯀꯩꯅꯣꯗ ꯊꯝꯐꯝꯝꯗ ꯍꯥꯞꯈꯤꯕꯗꯣ ꯑꯩꯅ ꯑꯃꯨꯕ ꯇꯣꯡꯕꯗꯣ ꯑꯗꯨꯃꯥꯏꯅ ꯃꯔꯤ ꯑꯅꯤ ꯄꯥꯟꯕꯈꯣꯏꯗꯨꯅꯦꯕꯀꯣ ꯍꯧꯖꯤꯛ ꯃꯤꯅ ꯌꯥꯝ ꯇꯣꯡꯅꯕꯗꯣ ꯑꯗꯨ ꯀꯩꯅꯣꯅꯦꯕ ꯀꯩ ꯀꯧꯒꯦ ꯁꯎꯟ ꯍꯥꯏꯕ꯭ꯔꯣ
ꯑꯥ ꯑꯥ
ꯑꯗꯨꯒꯤ ꯇꯥꯏꯞꯇ ꯇꯧꯕꯅꯦꯕꯀꯣ ꯑꯗꯨꯗꯣ ꯑꯩꯁꯦ ꯆꯪꯉꯦ ꯆꯪꯉꯀꯥꯟꯗ ꯊꯤꯔꯦ ꯊꯤꯔꯦ ꯑꯩꯅ ꯑꯄꯥꯝꯕꯗꯣ ꯁꯨꯡꯌꯥꯎ ꯌꯥꯎꯗ꯭ꯔꯦ ꯍꯥꯏꯁꯦ ꯁꯨꯡꯌꯥꯎ ꯌꯥꯎꯗꯕꯒꯤ ꯑꯃꯃꯨꯛ ꯊꯤ ꯑꯃꯃꯨꯛ ꯊꯤ ꯑꯃꯨꯛ ꯃꯨꯛ ꯊꯤ ꯅꯨꯄꯥꯒꯤ ꯃꯥꯟꯕ ꯉꯥꯛꯇ ꯅꯠꯇ꯭ꯔꯒ ꯀꯩꯅꯣ ꯎꯝ ꯃꯆꯨ ꯀꯩꯀꯥ ꯄꯥꯝꯗꯕ ꯉꯥꯛꯇ ꯑꯣꯏꯕ ꯑꯗꯨꯒ ꯑꯃꯁꯤꯗꯗꯤ ꯄꯥꯝꯃꯕ ꯍꯥꯏꯁꯦ ꯑꯩꯁꯦ ꯑꯗꯨꯗꯨꯒ ꯑꯉꯧꯕ ꯑꯣꯏꯗꯣꯏꯅꯦꯕꯀꯣ ꯄꯥꯝꯃꯕ ꯑꯗꯨꯗꯨꯒ ꯎꯝ ꯑꯩꯒꯤ ꯆꯥꯅꯕꯒꯤꯗꯨ ꯂꯩꯔꯝꯗ꯭ꯔꯕ ꯂꯣꯏ ꯄꯤꯛꯄ ꯉꯥꯛꯇ ꯑꯣꯏꯔꯝ ꯑꯣ ꯑꯗꯩꯗꯤ ꯑꯁꯤꯗꯒꯤ ꯅꯝꯕꯔ ꯑ ꯑꯁꯤꯗꯒꯤ
ꯃꯁꯤꯡ
ꯁꯤꯡꯗꯣ ꯑꯁꯤꯗꯒꯤ ꯍꯦꯟꯅ ꯆꯥꯎꯕ ꯂꯩꯔ ꯂꯩꯔꯣꯏꯗ꯭ꯔꯣ ꯍꯥꯏꯔꯒ ꯂꯩꯔꯔꯣꯏ ꯍꯥꯏ ꯑꯗꯩꯗꯤ ꯑꯩꯁꯦ ꯐꯪꯉꯔꯣꯏꯗ꯭ꯔ ꯇꯣꯡꯗꯕꯤꯗ ꯆꯠꯂꯁꯤꯔꯅꯦ ꯑꯩꯕꯨ ꯍꯥꯏꯔ ꯑꯗꯨꯗꯨꯒ ꯉꯥꯏꯍꯥꯛ ꯊꯤꯈꯤꯒꯦꯗ ꯍꯥꯏꯔꯒ ꯑꯃ ꯈ꯭ꯋꯥꯏꯗꯒꯤ ꯑꯃꯗ ꯈ꯭ꯋꯥꯏ ꯇꯣꯟ ꯑꯃꯐꯝꯗ ꯌꯧꯔꯦ ꯑꯗꯨꯗꯨꯒ ꯂꯩꯔꯝꯃꯦ ꯍꯥꯏꯁꯦ ꯑꯗꯨꯗꯨꯒ ꯑꯩꯒꯤ ꯆꯞ ꯆꯥꯕ ꯃꯁꯤꯡꯗꯨꯁꯨ ꯂꯩꯔꯝꯃꯦ ꯑꯗꯨꯗꯨꯒ ꯎꯝ ꯃꯃꯜꯁꯦ ꯀꯌꯥꯅꯣ ꯍꯥꯏꯔꯀꯥꯟꯗ ꯑꯩꯁꯦ ꯍꯥꯔꯠ ꯀꯔꯤ ꯊꯝꯃꯣꯏꯁꯦ ꯀꯥꯏꯒꯦ ꯊꯝꯃꯣꯏ ꯀꯥꯏꯒꯦ ꯇꯧꯕ ꯃꯁꯤꯡ ꯑꯃ ꯍꯥꯏꯔꯛꯑꯦ ꯂꯤꯁꯤꯡ ꯑꯃꯒ ꯆꯍꯨꯝꯅꯦ ꯍꯥꯏ ꯑꯁꯤꯕꯨ ꯂꯤꯁꯤꯡ ꯑꯃꯒ ꯆꯍꯨꯝ ꯍꯥꯏꯔ ꯑꯩꯁꯦ ꯎꯝ ꯄꯣꯠꯇꯣ ꯄꯪꯂꯩ ꯂꯩꯗꯝꯅꯤꯅ ꯃꯁꯤꯡ ꯃꯃꯟꯗꯣ ꯈꯪꯗ꯭ꯔꯦꯗꯅ ꯑꯗꯨꯗꯨ ꯑꯩꯈꯣꯏ ꯆꯤꯆꯦꯗ ꯍꯪꯉꯦ ꯑꯗꯨꯗꯨꯒ ꯑꯩꯈꯣꯏ ꯏꯆꯦꯅ
ꯈꯣꯡꯉ ꯀꯅ
ꯑꯗꯨꯗꯤ ꯃꯃꯜ ꯀꯩꯅꯣꯅꯤ ꯃꯃꯜ ꯀꯩꯅꯣꯅꯦ ꯍꯥꯏꯔꯦ ꯀꯩꯅꯣꯅꯦ ꯍꯥꯏꯔꯦ ꯑꯗꯨꯗꯨꯒ ꯑꯩꯈꯣꯏ ꯑꯩꯈꯣꯏ ꯆꯤꯆꯦꯟꯅ ꯑꯗꯨꯗꯤ ꯆꯥꯝꯃꯉꯥꯔ ꯆꯥꯝꯃꯔꯤꯔ ꯄꯤꯔ ꯄꯤꯌꯣ ꯄꯤꯒꯦ ꯍꯥꯏꯌꯣ ꯍꯥꯏ ꯑꯗꯨꯗꯨꯒ ꯑꯩꯅ ꯆꯥꯝꯃꯉꯥ ꯄꯤꯔꯒꯦ ꯌꯥꯕ꯭ꯔꯥ ꯑꯁ ꯑꯗꯨꯗꯤ ꯎꯝ ꯌꯥꯔꯔꯣꯏꯍꯦ ꯍꯥꯏꯔ ꯑꯗꯨꯗꯨꯅ ꯑꯗꯨꯗꯤ ꯑꯩꯁꯨ ꯄꯩꯁꯥꯗꯨ ꯂꯩꯇ꯭ꯔꯕꯅꯤꯅ ꯑꯃꯗ ꯑꯃꯨꯛ ꯌꯦꯡꯂꯡꯉꯨꯔꯒꯦ ꯅꯠꯇ꯭ꯔꯒ ꯑꯇꯣꯞꯄ ꯊꯤꯔꯨꯔꯒꯦ ꯍꯥꯏꯔꯒ ꯆꯠꯂꯦꯕꯀꯣ ꯑꯗꯨꯗꯨ ꯑꯗꯨꯒ ꯃꯥꯁꯤꯅ ꯄꯀꯧꯗ ꯀꯧꯋꯦ ꯍꯥꯏꯔꯤꯁꯦ ꯂꯥꯛꯑꯣ ꯂꯥꯛꯑꯣ ꯂꯥꯛꯑꯣꯅ ꯑꯣ ꯑꯁ ꯊꯥꯅꯤꯡꯗꯦ ꯀꯩꯒꯤ ꯍꯥꯏꯅꯔꯒ ꯌꯥꯗꯔꯒ ꯄꯨꯡ ꯀꯧꯗꯧꯔꯤꯅꯣ ꯍꯥꯏꯔ ꯑꯩꯁꯦ ꯁꯥꯎꯔ ꯊꯣꯛꯣꯔꯛꯑꯦ ꯍꯥꯏꯕ ꯑꯩꯈꯣꯏ ꯀꯀꯥꯗ ꯐꯣꯟ ꯇꯧꯔꯛ ꯍꯥꯏꯔꯕ ꯑꯃꯗꯣ ꯇꯧ꯭ꯔꯦ ꯏꯕꯥꯅꯤ ꯇꯧꯕꯩ ꯇꯥꯏꯞꯇ ꯍꯧꯖꯤꯛ ꯇꯧꯔꯤꯕ ꯑꯗꯨꯃꯥꯏꯅ ꯇꯧꯔꯦ ꯑꯗꯨꯗꯨ ꯃꯥꯁꯦ ꯑꯩ ꯆꯠꯂꯁꯨ ꯈꯪꯕ꯭ꯔꯥ ꯃꯥꯁꯦ ꯊꯤꯔ ꯊꯣꯔꯛꯑꯦ ꯑꯗꯨꯗꯣ ꯄꯥꯏꯔꯒ ꯑꯗꯨꯗꯨꯒ ꯂꯥꯛꯑꯣ ꯂꯥꯛꯑꯣ ꯍꯥꯏꯕꯗꯨꯗ ꯑꯩꯁꯦ ꯑꯃꯨꯛ ꯆꯪꯉꯛꯑꯦ ꯑꯩꯈꯣꯏ ꯀꯀꯥꯗꯨꯣ ꯄꯨꯔꯒ ꯆꯪꯉꯀꯥꯟꯗ ꯁꯦ ꯃꯄꯨꯒ ꯍꯥꯏꯅꯔꯣ ꯑꯩꯗꯤ ꯃꯄꯨ ꯅꯠꯇꯕꯅꯤꯅ ꯃꯃꯟꯗꯨꯣ ꯉꯥꯡꯅꯕ ꯍꯥꯏ ꯎ ꯉꯝꯃꯔꯣꯏ ꯃꯄꯨꯕ ꯑꯣꯏꯅ ꯉꯥꯡꯅꯔꯣꯏ ꯑꯥ ꯃꯄꯨꯒ ꯉꯥꯡꯅꯔꯣ ꯍꯥꯏꯕꯗꯨꯗ ꯃꯄꯨꯁꯦ ꯉꯥꯡꯅꯔꯑꯦ ꯀꯀꯥ ꯁꯤꯁꯦ ꯄꯥꯝꯃꯦ ꯂꯧꯒꯦ ꯇꯧꯕꯅꯦ ꯍꯥꯏꯔ ꯃꯥꯅ ꯅꯪ ꯅꯪ ꯀꯌꯥꯒꯤꯗ ꯉꯝꯃꯤꯅꯣ ꯍꯥꯏꯔꯦ ꯑꯩꯅ ꯆꯥꯃꯉꯥꯗꯒꯤꯗꯤ ꯍ ꯉꯥꯝꯃꯔꯣꯏ ꯍꯥꯏ ꯎꯝ ꯃꯥꯅ ꯑ ꯑꯁꯤꯗꯤ ꯆꯥꯃꯉꯥꯗꯤ ꯎꯝ ꯑꯩꯈꯣꯏꯗꯨꯁꯨ ꯇꯣꯡꯖꯗꯦ ꯌꯥꯝꯃꯟ ꯗ ꯈꯔ ꯍꯥꯞꯄꯣꯏ ꯏꯆꯥꯅꯨꯄꯤ ꯍꯥꯏꯔꯦ ꯑꯗꯨꯗꯨꯒ ꯑꯩꯅ ꯎꯪ ꯆꯥꯝꯃꯉꯥ ꯍꯦꯜꯂꯗꯤ ꯂꯧꯔꯔꯣꯏꯒꯤꯗ ꯃꯊꯪꯗ ꯑꯣꯏꯅ ꯂꯧꯔꯒꯦꯀꯣ ꯀꯥ ꯍꯥꯏꯔꯒ ꯑꯩꯁꯦ ꯐꯖꯅ ꯉꯥꯡꯉꯒ ꯊꯣꯛꯑꯦ ꯑꯗꯨꯗꯨꯒ ꯁꯤ ꯁꯤꯁꯦ ꯏꯆꯥꯅ ꯅꯨꯄꯤ ꯅꯪꯅ ꯅꯨꯡꯉꯥꯏꯗꯅ ꯆꯠꯈꯤꯕꯗꯣ ꯅꯨꯡꯉꯥꯏ ꯇꯦ ꯑꯩꯈꯣꯏꯁꯨ ꯑꯗꯨꯗꯨꯅ ꯂꯧꯔꯨꯁꯦ ꯎꯝ ꯌꯥꯡꯈꯩꯇꯪꯗꯤ ꯍꯥꯞꯄꯤꯌꯨꯗꯅ ꯍꯥꯏ ꯌꯥꯡꯈꯩꯗꯨꯁꯨ ꯍꯥꯞꯅꯤꯡꯉꯥꯏ ꯁꯨꯡꯂꯩ ꯂꯩꯇ꯭ꯔꯦ ꯑꯩꯁꯦ ꯑꯗꯨꯏ ꯆꯥ ꯃꯃꯉꯥ ꯎ ꯑꯇꯣꯞꯄ ꯑꯩꯉꯣꯟꯗ ꯄꯩꯁꯥ ꯂꯩꯇ꯭ꯔꯦ ꯑꯗꯨꯏꯅꯦ ꯀꯣ ꯍꯥꯏꯔꯀꯥꯟꯗ ꯍꯣꯏ ꯍꯣꯏ ꯁꯤ ꯂꯧꯔꯨꯁꯤ ꯂꯧꯔꯨꯁꯦ ꯍꯥꯏꯔꯒ ꯑꯃꯨꯛ ꯄꯤꯔꯩ ꯑꯦ
ꯌꯥꯝ ꯐꯩꯔꯦ
ꯆꯥꯝꯃꯔꯤ ꯌꯥꯡꯈꯩꯗ ꯍꯥꯏꯔꯝꯃꯗꯤ ꯀꯌꯥꯝ ꯅꯨꯡꯉꯥꯏꯔꯝꯅꯤ ꯀꯥꯏꯅ ꯈ ꯌꯥꯉꯅꯤ ꯍꯥꯏꯗꯤ ꯂꯤꯁꯤꯡ ꯑꯃꯒ ꯆꯍꯨꯝꯗꯒꯤ ꯆꯥꯃꯉꯥ ꯌꯦꯡꯉꯣ ꯀꯌꯥꯝ ꯈꯦꯅꯩ ꯅꯪ ꯌꯦꯡꯉꯅꯦ ꯃꯃꯜꯗꯣ ꯃꯣꯏꯅ ꯇꯧꯔꯨꯗꯣ ꯍꯥꯏꯗꯤ ꯑꯄꯪꯕ ꯑꯩꯒꯨꯝꯕꯗꯣ ꯑꯣꯏꯔꯗꯤ ꯂꯣꯏ ꯆꯥꯊꯣꯛꯈ꯭ꯔꯅꯤ ꯍꯥꯏꯕ
ꯎꯝ
ꯍꯣꯏ ꯆꯤꯆꯦꯗꯨ ꯀꯣꯜ ꯇꯧꯔꯝꯗ꯭ꯔꯗꯤ ꯑꯩꯗꯣ ꯃꯣꯏꯅ ꯑꯩꯁꯦ ꯃꯨꯟꯕꯤꯔꯗꯣꯏꯅꯦ ꯄꯩꯁꯥꯁꯦ